ꯍꯜꯂꯣ
ꯑꯣ
ꯇꯥꯕ꯭ꯔꯥ
ꯇꯥꯕ꯭ꯔꯣ
ꯍꯜꯂꯣ ꯇꯥꯗꯕꯨꯣ
ꯀꯥꯏꯌꯦꯦ
ꯅꯪ ꯃꯈꯣꯏ ꯄꯨꯖꯂ ꯇꯥꯗꯅꯦ
ꯐꯖꯅ ꯁꯇꯥꯥꯎ ꯑꯗꯨꯗꯤ
ꯅꯪꯒꯤ ꯐꯣꯟ ꯐꯣꯟꯗꯣ ꯈꯔ ꯂꯥꯛꯎꯅꯦ ꯈꯔ ꯂꯥꯞꯄ ꯃꯥꯜꯂꯦ ꯅꯪ ꯀꯣꯜ ꯇꯧꯕꯗꯣ
ꯆꯥꯛ ꯆꯥꯔꯕꯣ
ꯆꯥꯗ꯭ꯔꯤ ꯅꯍꯣꯏ ꯆꯥ
ꯍꯥꯥ
ꯆꯥꯈ꯭ꯔꯦ
ꯀꯔꯤꯃꯊ ꯁꯔꯦ
ꯍꯥ
ꯀꯔꯤ ꯃꯊꯦꯜ ꯆꯥꯕ꯭ꯔꯣ
ꯃ
ꯍꯥꯏꯕ꯭ꯔꯣ
ꯍꯣꯏ ꯑꯣ ꯅꯪꯗꯦ
ꯆꯔꯦꯁꯨ
ꯄ꯭ꯔꯤꯌꯥꯟꯖꯝ
ꯄꯨꯟꯁꯤ ꯑꯣꯛꯁꯥ ꯆꯥꯏ
ꯎꯝ ꯉꯁꯤ ꯀꯩꯗꯧꯔꯤꯅꯣ ꯀꯩꯗꯧꯔꯛꯕ ꯍꯕ꯭ꯔꯣ ꯉꯁꯤ ꯅꯨꯃꯤꯠꯇ
ꯀꯩꯁꯨ ꯇꯥꯎꯗꯗ ꯑꯗꯨꯝ ꯂꯩꯗ ꯌꯨꯝꯗ
ꯉꯁꯥꯏ ꯕꯖꯥꯔꯒ ꯀꯣꯏꯊꯣꯔꯦ ꯑꯗꯨꯒ ꯍꯜꯂꯛꯑꯒ ꯍꯧꯖꯤꯛꯇꯤ ꯑꯗꯨꯝ ꯂꯩꯔꯗ ꯌꯨꯝꯗ
ꯎꯝ
ꯀꯔꯤꯒꯤꯅꯣ ꯅꯪꯒꯤ ꯃꯈꯣꯟ ꯐꯖꯅ ꯇꯥꯗꯦꯅꯦ ꯁꯦꯡꯗꯦꯅꯦ
ꯀꯔꯤꯒꯤꯔ ꯅꯪꯒꯤ ꯅꯦꯠꯋꯥꯛꯅꯔ ꯑꯩꯒꯤꯟꯅꯔ ꯑꯩꯒꯤꯔ ꯈꯪꯗꯦ ꯍꯧꯖꯤꯛꯇꯤ
ꯅꯦꯠꯋꯥꯛꯀꯤ ꯄ꯭ꯔꯣꯕ꯭ꯂꯦꯝ ꯅꯠꯇꯦ ꯅꯪꯒꯤ ꯃꯈꯣꯟ ꯐꯖꯅ ꯇꯥꯗꯦ ꯍꯥꯏꯕꯅꯦ ꯐꯣꯟꯗ ꯈꯔ ꯅꯥꯛꯑꯣꯕ ꯅꯪ ꯀꯗꯥꯏꯗ ꯐꯣꯟ ꯊꯝꯕꯒꯤꯔꯣ
ꯌꯥꯝ ꯂꯥꯛꯑꯦ ꯌꯥꯝ ꯅꯛꯑꯀꯜꯂꯤ ꯎ ꯍꯥꯏꯗꯤ ꯍꯧꯖꯤꯛꯇꯤ ꯇꯥꯕ꯭ꯔꯣ
ꯇꯥꯗꯤ ꯇꯥꯔꯤꯕ ꯑꯗꯨ ꯁꯦꯡꯗ ꯍꯩꯕꯅꯤ ꯅꯪ ꯐꯣꯟ ꯃꯊꯛꯛꯇ ꯀꯣꯕꯥꯔ ꯇꯥꯎꯕ ꯃꯥꯜꯂꯦ
ꯀꯣꯚꯔ ꯇꯧꯗꯦꯗ ꯍꯧꯖꯤꯛꯇꯤ
ꯑꯦꯄꯤꯁꯀꯨꯝꯕ ꯊꯛꯄꯔ ꯅꯪ
ꯍꯥꯐꯇꯦ ꯍꯥꯐꯇꯦ
ꯍꯣꯏ ꯍꯧꯖꯤꯛꯗꯤ ꯈꯔ ꯇꯥꯏ
ꯍꯧꯖꯤꯛꯀꯥꯟꯗꯤ ꯀꯔꯤ ꯀꯔꯤ ꯇꯧꯔꯒ ꯂꯩꯕ꯭ꯔꯣ
ꯀꯔꯤꯁꯨ ꯇꯧꯗꯗ ꯑꯗꯨ ꯣꯛ ꯅꯨꯡꯗꯥꯡ ꯐ ꯌꯦꯡꯉꯦ ꯑꯌꯨꯛꯇꯤ ꯑꯗꯨꯝ ꯍꯧꯍꯜꯂꯒ ꯑꯗꯨꯝ ꯐ꯭ꯔꯤꯗ ꯂꯩꯗ
ꯑꯣ
ꯅꯪꯗꯤ
ꯆꯞ ꯃꯥꯅꯩ
ꯅꯪꯁꯨ ꯕꯣꯜ ꯌꯦꯡꯕ꯭ꯔꯣ
ꯍꯣꯏꯗ
ꯀꯔꯤ ꯇꯤꯝꯗ ꯁꯄꫭꯠ ꯇꯧꯕ꯭ꯔꯣ
ꯀꯔꯤ ꯇꯤꯝ ꯍꯥꯏꯕꯗꯤ ꯉꯥꯁꯤꯒꯤꯌꯣ ꯉꯔꯥꯡꯒꯤꯔ
ꯅ ꯐꯤꯐ ꯀꯞ ꯑꯗꯨꯝ ꯍꯥꯎ
ꯑ ꯑꯔꯖꯦꯟꯇꯤꯅꯥ
ꯑꯗꯨꯗꯤ ꯄꯨꯔꯝꯃꯅꯤꯅ
ꯍꯥꯥ
ꯑꯣꯏꯔꯣꯏꯕ ꯃꯣꯏꯒꯤ ꯇꯤꯝꯗꯤ ꯄꯣꯅꯦꯕ
ꯑꯦ ꯅꯪꯁꯦ ꯀꯅꯥꯒꯤ ꯇꯤꯝ ꯑꯣꯏꯕꯒꯤꯔ ꯑꯗꯨꯝꯥꯏꯅ ꯍꯥꯏꯔꯤꯁꯦ ꯔꯣꯅꯥꯜꯗꯣꯒꯤ ꯐꯦꯟꯁ ꯑꯣꯏꯕ ꯃꯥꯂꯦꯀꯣ
ꯔꫭꯅꯥꯜꯗꫭꯗꯤ ꯄꯣꯛꯈ꯭ꯔꯦꯅ ꯅꯍꯥꯟꯗꯒꯤ ꯑꯩꯗꯤ ꯐ꯭ꯔꯥꯟꯁꯅꯤꯅ ꯐ꯭ꯔꯥꯟꯁ
ꯏ ꯏ ꯐ꯭ꯔꯥꯟꯁꯀ ꯑꯔꯖꯦꯟꯇꯤꯅꯥ ꯐꯥꯏꯅꯦꯜꯗ ꯊꯦꯡꯅ ꯊꯨꯡꯗꯤ ꯃꯕꯥꯅꯤ
ꯐꯥꯏꯅꯦꯜ ꯐꯥꯏꯅꯦꯜꯗ ꯁꯥꯟꯔꯔꯣꯏ ꯐ꯭ꯔꯥꯟꯁ ꯑꯥꯔꯖꯦꯟꯇꯤꯅꯥ ꯑꯥꯔꯖꯦꯟꯇꯤꯅꯥꯗꯤ ꯍꯌꯦꯡꯒ ꯁꯤꯗ꯭ꯔꯕꯅꯦꯕ
ꯑꯦ ꯑꯦ ꯑꯦ ꯑꯗꯨꯃꯥꯏꯅ ꯍꯥꯏꯅꯨꯗ
ꯁꯥꯏꯅ ꯍꯥꯏꯕꯗꯨ ꯑꯁꯦꯡꯕꯅꯦ ꯐꯥꯒꯤ ꯅꯠꯇꯦ ꯑꯩ ꯈꯪꯕꯒꯤ ꯑꯗꯨꯝ ꯍꯥꯏꯕꯅꯤꯗ
ꯑꯩꯁꯨ ꯑꯦ ꯐꯥꯏꯅꯦꯜ ꯀꯥꯔꯅꯤ ꯐꯥꯏꯅꯦꯜ ꯀꯥꯒꯅꯤ ꯐꯥꯏꯅꯦꯜ ꯀꯥꯒꯅꯤꯕ ꯑꯥꯔꯖꯦꯟꯇꯤꯅꯥ
ꯀꯅꯥꯅ ꯅꯉꯣꯟꯗ ꯍꯥꯏꯕ꯭ꯔ ꯐꯥꯏꯅꯦꯜ ꯃꯣꯏ ꯂꯥꯎꯅꯤꯅ ꯍꯝ
ꯍꯥꯏꯕꯗꯣ ꯑꯩꯅ
ꯁꯤ ꯅꯪꯅ ꯍꯥꯏꯔꯁꯨ ꯀꯃꯥꯏꯅ ꯂꯧꯅꯤ
ꯅꯪꯁꯦ ꯌꯥꯝꯅ ꯅꯪꯁꯦ ꯌꯥꯝꯅ ꯅꯣꯏꯕ ꯃꯥꯜꯂꯦꯀꯣ
ꯍꯪ ꯑꯩ ꯃꯈꯣꯟꯗꯒꯤ ꯈꯪꯕ꯭ꯔꯥ
ꯍꯣꯏꯗ ꯌꯥꯝ ꯅꫭꯏꯕ ꯃꯤꯕꯨꯔꯣ
ꯍꯥ ꯅꯪ ꯀꯅꯥꯅꯣ ꯍꯥꯏꯌꯨ ꯅꯪ ꯀꯅꯥꯅꯣ ꯍꯥꯏꯕꯗ ꯑꯩꯗꯤ ꯈꯪꯉꯦꯅ
ꯑꯩꯁꯨ ꯈꯪꯉꯤꯗ
ꯍꯪ ꯑꯩꯗꯤ ꯈꯪꯗꯦ ꯗꯨꯗꯤ ꯌꯥꯝ ꯅꯣꯛꯅꯤꯡꯕ꯭ꯔꯣ
ꯍꯔꯥꯎꯃꯟꯕꯒꯤ ꯅꯪ ꯅꯪꯒꯤ ꯈꯣꯟ ꯇꯥꯔꯒ ꯍꯔꯥꯎꯃꯟ ꯍꯔꯥꯎꯃꯟꯕꯒꯤ
ꯑꯣꯏꯕꯁꯨ ꯌꯥꯏ
ꯏꯁ ꯏꯁ ꯏꯁ ꯋꯥꯊꯤ ꯋꯥꯔꯤꯗꫭ ꯅꯩꯈ꯭ꯔꯦ ꯁꯛꯇꯣ ꯊꯤꯔꯒ
ꯑꯩ ꯁꯛ ꯊꯤꯕ꯭ꯔꯥ
ꯍꯣꯏ
ꯀꯅꯥꯅ ꯍꯥꯏꯕ꯭ꯔꯥ
ꯏꯁꯣꯔꯅ
ꯑꯩ ꯁꯛ ꯊꯤꯔꯗꯤ ꯀꯅꯥꯁꯨ ꯐꯖꯕ ꯐꯪꯂꯔꯣꯏ
ꯑꯦ ꯑꯦ ꯑꯩꯁꯨ ꯅꯪꯒꯤ ꯀꯣꯟꯐꯤꯗꯦꯟꯒꯨꯝꯕꯁꯦ ꯂꯧꯅꯤꯡꯉꯤ ꯑꯩꯉꯣꯟꯗꯁꯨ ꯂꯧꯕꯤꯌꯣ
ꯍꯨꯝ ꯀꯥꯏꯗꯅꯣ ꯅꯪ ꯐꯣꯟ ꯊꯝꯕ꯭ꯔꯣ ꯍꯧꯖꯤꯛ
ꯑꯁ ꯑꯩꯒꯤ ꯅꯥꯒꯤ ꯃꯅꯥꯛꯇꯅꯦ ꯌꯥꯝꯅ ꯅꯥꯛꯂꯒ ꯊꯝꯕꯅꯦ ꯅꯪꯒꯤꯅꯥ ꯉ ꯅꯥꯒꯤ ꯄ꯭ꯔꯣꯕ꯭ꯂꯦꯝ ꯂꯩꯕ ꯑꯣꯏꯔ ꯑꯣꯢꯔꯝꯅꯤꯗ
ꯅꯣꯏꯃꯟꯕꯒꯤ ꯑꯣꯏꯔꯝꯅꯤ
ꯀꯗꯥꯏꯗꯒꯤ ꯁꯤꯟꯇꯦꯁ ꯃꯅꯨꯡꯗ ꯍꯥꯞꯂꯒ ꯐꯣꯟ ꯀꯣꯜ ꯇꯧꯔꯕ꯭ꯔꯥ ꯅꯪ
ꯋꯤꯊꯤ ꯋꯥꯔꯦꯝ ꯇꯧꯅꯨꯒꯣ
ꯏꯁꯤꯡ ꯃꯅꯨꯡꯗꯔꯣ ꯅꯪ ꯋꯥꯔꯤ ꯁꯥꯕꯁꯦ
ꯅꯪꯒꯤ ꯈꯣꯟ ꯈꯣꯟꯁꯨ ꯑꯗꯨꯃꯥꯏꯅ ꯇꯥꯏ ꯎꯝ
ꯑꯗꯣ ꯑꯩꯗꯒꯤ ꯑꯩ ꯑꯩꯒꯤ ꯈꯣꯟꯗꯤ ꯐꯖꯅ ꯇꯥꯔꯝꯒꯅꯤ ꯂꯥꯎꯅ
ꯄꯥꯟ ꯇꯥꯗꯦ
ꯑꯣꯏꯔꯣꯏꯅ
ꯅꯪꯅ ꯇꯥꯎꯕꯤꯒꯦꯔꯥ ꯑꯩꯒꯤ ꯈꯣꯟ ꯇꯥꯗꯕꯁꯦ ꯈꯪꯗꯦ ꯑꯩꯁꯨ
ꯑꯩꯒꯤ ꯃꯈꯣꯟꯗꯤ ꯐꯖꯅ ꯇꯥꯔꯝꯒꯅꯤꯅ
ꯎꯝ ꯐꯖꯅ ꯌꯥꯝꯅ ꯐꯖꯅ ꯇꯥꯕꯗꯣ
ꯅꯪ ꯃꯦꯒꯤ ꯆꯥꯕꯒꯤꯅꯦ ꯍꯪ
ꯅꯪꯗꯤ ꯀ꯭ꯔꯤ ꯌꯥꯟꯁꯥꯡ ꯆꯥꯕ꯭ꯔꯥ
ꯉꯁꯥꯢꯅ ꯍꯥꯏꯗꯣꯔꯁꯤꯗꯤ
ꯑꯣ ꯑꯣ ꯑꯣꯛꯁꯥꯥ ꯑꯣ ꯅꯪꯒꯤ ꯅꯃꯥꯟꯅꯕꯕꯨ ꯆꯥꯕ ꯃꯥꯜꯂꯦ
ꯑꯩꯁꯨ ꯃꯤꯅꯤꯗ ꯑꯣꯛꯇꯤ ꯅꯠꯇꯦꯗ
ꯑꯣꯛ ꯃꯥꯂꯦꯗ
ꯃꯤ ꯎꯁꯤꯠꯇꯕ ꯇꯧꯒꯅꯨꯗ
ꯑꯣꯛ ꯃꯥꯜꯂꯦ ꯑꯣꯛꯗꯣ ꯅꯪꯒꯤ ꯕꯦꯁ ꯐ꯭ꯔꯦꯟ ꯅꯠꯇ꯭ꯔꯣ
ꯐꯨꯒꯅꯤꯀꯣ ꯑꯩꯅꯥ
ꯁꯨꯛꯎ ꯎꯔꯣꯏ ꯅꯪ ꯑꯩꯉꯣꯡꯗ
ꯑꯁ ꯅꯪꯗꯤ ꯌꯥꯝ ꯄꯤꯛꯁꯨ ꯄꯤꯛꯑ ꯀꯃꯥꯏꯅ ꯈꯪꯗ꯭ꯔꯗꯤ ꯅꯍꯥꯟꯁꯨ ꯅꯨꯄꯥꯒ ꯆꯠꯂꯦꯍꯦ ꯑꯩꯅ ꯍꯥꯢꯕ ꯃꯇꯝꯗ ꯑꯩꯒꯤ ꯏꯅꯥꯎ ꯅꯨꯨꯄꯥꯅꯦꯍꯦ ꯁꯤ ꯅꯨꯄꯤꯁꯦ ꯖꯥꯠ ꯖꯥꯠꯅꯤꯀꯣ
ꯑꯩ ꯑꯩꯒꯤ ꯏꯅꯥꯎ ꯏꯅꯥꯎꯅꯨꯄꯥꯅꯦ ꯑꯍꯣ
ꯑꯗꯨ ꯅꯨꯄꯥꯗ ꯀꯅꯥꯅꯣ ꯈꯪꯉꯤꯕ ꯑꯩꯁꯨ
ꯀꯅꯥꯅꯣ ꯑꯗꯨꯗꯤ
ꯅꯥ ꯀꯔꯤꯁꯨ ꯃꯔꯤ ꯂꯩꯇꯦ ꯑꯗꯨ ꯅꯨꯄꯥꯗꯣ ꯈꯪꯈ꯭ꯔꯦ ꯑꯩꯉꯣꯟꯗ ꯄꯨꯂꯤ ꯇꯧꯅꯨ ꯑꯉꯥꯡ ꯁꯥ ꯈꯪꯕ꯭ꯔꯥ
ꯑꯩꯁ ꯅꯪ ꯈꯪꯗ꯭ꯔꯦ ꯅꯪ ꯈꯪꯗꯦ ꯃꯥ ꯑꯗꯨ ꯅꯨꯄꯥꯗꯣ ꯀꯅꯥꯅꯣ ꯅꯪ ꯃꯁꯛꯁꯨ ꯈꯪꯗ꯭ꯔꯒ ꯇꯨꯞ
ꯁꯤꯌꯥ ꯋꯥꯊꯤ ꯋꯥꯔꯦꯝ ꯍꯥꯏꯒꯅꯨ
ꯅꯪ ꯅꯪ ꯍꯥꯏꯔꯤꯗꯨꯗꯤ ꯅꯍꯥꯟ ꯃꯁꯛꯇꯤ ꯎꯗꯦ ꯑꯗꯣ ꯎꯕꯨꯗꯤ ꯎꯋꯦ ꯅꯨꯄꯥꯒ ꯆꯠꯄ ꯍꯥꯏꯌꯦ ꯇꯠ
ꯅꯍꯥꯟ ꯊꯦꯡꯅꯈ꯭ꯔꯦ ꯑꯗꯨ ꯅꯨꯄꯥꯗꯣ ꯑꯩ ꯑꯗꯨꯗꯣ
ꯁꯤꯏꯁ
ꯃꯥꯒꯤ ꯃꯆꯦ ꯈꯣꯏꯗꯣ ꯑꯩꯒ ꯈꯪꯅꯕ ꯃꯤꯅꯦ
ꯏꯁ ꯏꯁ ꯏꯁ ꯏꯁ
ꯁꯦꯡꯕꯅꯦ ꯑꯩꯈꯣꯏ ꯕꯣꯜ ꯌꯦꯡꯕ ꯃꯇꯝꯁꯨ ꯑꯗꯨꯝ ꯊꯦꯡꯅꯕꯅꯦ ꯃꯣꯏꯗ
ꯀꯅꯥꯕꯨ
ꯃꯤꯡꯗꯤ ꯍꯩꯗꯣꯛꯂꯔꯣꯏꯗ
ꯃꯣꯏꯒꯤ ꯃꯆꯦꯒꯤ ꯕꯨꯔꯥ ꯍꯥꯏꯕꯅꯤꯗ
ꯍꯣꯏ ꯑꯩꯈꯣꯏ ꯑꯗꯨꯝ ꯈꯪꯅꯩꯗ
ꯃꯣꯏ ꯃꯣꯏ ꯃꯆꯦꯒ ꯅꯣꯏ ꯕꯣꯜ ꯌꯦꯡꯃꯤꯟꯅꯕ꯭ꯔꯥ
ꯍꯣꯏ ꯍꯣꯏ
ꯀꯗꯥꯏꯗ
ꯑꯗ ꯃꯤꯉꯣꯟꯗ ꯍꯥꯏꯔꯔꯣꯏ
ꯑꯦ ꯑꯦ ꯑꯦ ꯑꯗꯨꯃꯥꯏꯅ ꯇꯧꯅꯨꯍꯦ
ꯁꯤꯑꯥ
ꯁꯠꯇꯣ ꯌꯥꯝ ꯊꯤꯔꯒ
ꯑꯩ ꯁꯛ ꯊꯤꯁꯨ ꯅꯪꯉꯣꯟꯗ ꯀꯔꯤꯁꯨ ꯇꯧꯗꯦꯅ ꯅꯥꯕ꯭ꯔꯣ ꯑꯩ ꯁꯛ ꯊꯤꯕꯒꯤꯅꯪ
ꯐꯥꯒꯤ ꯅꯦꯗ
ꯐꯒꯤ ꯑꯣꯏꯔꯁꯨ ꯋꯊꯤ ꯋꯥꯨꯔꯥꯟ ꯇꯧꯅꯨ ꯁꯤꯗ ꯐꯨꯒꯅꯤ ꯊꯦꯡꯅꯔꯕ ꯃꯇꯝꯗ
ꯅꯨꯡꯗꯥꯡ ꯅꯨꯡꯗꯥꯡ ꯅꯨꯡꯗꯥꯡꯗꯁꯨ ꯕꯣ ꯌꯦꯡꯃꯤꯟꯅꯕ꯭ꯔꯥ ꯍꯥꯏꯁꯦ
ꯀꯃꯥꯏꯅ ꯅꯨꯄꯤꯒ ꯅꯨꯄꯥꯒ ꯕꯣꯜ ꯌꯦꯡꯃꯤꯟꯅꯒꯅꯤ ꯅꯨꯡꯗꯥꯡꯗ
ꯑꯗꯨꯅꯦ ꯑꯩꯅ
ꯑꯩꯅ ꯍꯥꯏꯗꯤ ꯋꯥꯜ ꯀꯞ ꯈꯛꯇ ꯅꯠꯇꯦ ꯕꯣꯜ ꯌꯦꯡꯉꯨꯆꯣ ꯃꯐꯝ ꯃꯐꯝ ꯂꯩꯕꯅꯤ
ꯑꯣ
ꯑꯣꯏꯗꯕ ꯉꯥꯡꯉꯨꯅꯨ ꯁꯤꯗ ꯈꯨꯄꯥꯛ ꯊꯥꯖꯟꯒꯅꯤꯉꯣ ꯍꯥꯏꯅ
ꯎ ꯑꯗꯣ ꯑꯩ ꯅꯨꯄꯥꯗꯤ ꯅꯠꯇꯦ ꯃꯥꯗꯣ
ꯎꯝ
ꯑꯩꯒꯤ ꯅꯨꯄꯥꯗꯤ ꯅꯠꯇꯦꯕ ꯑꯩꯈꯣꯏꯒꯤ ꯐ꯭ꯔꯦꯟꯅꯦꯕ
ꯑꯩꯁꯨ ꯅꯪꯒꯤ ꯅꯨꯄꯥꯅꯦ ꯑꯗꯨꯅꯦ ꯍꯥꯏꯕ ꯋꯥ ꯅꯠꯇꯦꯗ ꯅꯪꯒ ꯅꯨꯄꯥ ꯑꯃ ꯆꯠꯂꯦ ꯑꯗꯨꯝ ꯍꯥꯏꯕꯅꯤ
ꯊꯤꯟꯕꯤꯕ ꯑꯩ ꯑꯗꯨ ꯅꯨꯃꯤꯠꯇꯣ ꯑꯩꯒꯤ ꯏꯃꯥꯟꯅꯕꯤꯕꯨ ꯉꯥꯏꯔꯝꯕ ꯎ ꯆꯥꯃꯤꯟꯅꯒꯗꯕ ꯑꯗꯨ ꯉꯥꯏꯔꯝꯕ ꯑꯩ ꯏꯃꯥꯟꯅꯕꯤꯗꯣ ꯑꯩꯕꯨ ꯑꯩꯉꯣꯟꯗ ꯍꯟꯅ ꯆꯠꯈ꯭ꯔꯣ ꯍꯥꯏꯕ ꯑꯗꯨꯒꯤ ꯃꯉꯣꯟꯗ ꯂꯝꯕꯤꯗ ꯊꯦꯡꯅꯕ ꯑꯗꯨꯒꯤ ꯃꯥꯅ ꯑꯩꯉꯣꯟ ꯑꯩꯒꯤ ꯄꯥꯔꯀꯤꯡꯗ ꯊꯤꯟꯕꯤꯕ ꯋꯥꯅꯤꯗ
ꯅꯪꯁꯨ ꯃꯤ ꯈꯪꯉꯕ ꯌꯥꯝ ꯂꯩ ꯑꯩꯅ
ꯈꯪꯗꯦ ꯃꯣꯏꯅ ꯈꯪꯖꯒꯦꯅ ꯂꯥꯛꯄꯗꯣ
ꯌꯨꯝ ꯁꯤꯠꯄ ꯇꯗ ꯉꯥꯡꯑꯦꯁꯨ ꯑꯣꯏꯗꯕ ꯁꯤ
ꯑꯩꯈꯣꯏ ꯑꯅꯤꯒꯤ ꯆꯠꯄ ꯏꯁꯇꯥꯜꯗꯣ ꯀꯔꯝꯃꯥꯏꯅ ꯆꯠꯄ꯭ꯔꯥ
ꯅꯈꯣꯏꯗ ꯗꯔꯀꯥꯔ ꯂꯩꯇꯦ ꯑꯩꯉꯣꯟꯗ ꯌꯥꯅꯤꯡꯉꯥꯏꯒꯤ ꯂꯝꯕꯤꯗ ꯍꯦꯛ ꯍꯦꯛ ꯎꯔꯒ ꯈꯪꯉꯦ ꯍꯥꯏꯕꯅꯤ
ꯑꯗꯣ ꯑꯩꯈꯣꯏ ꯏꯕꯥꯅꯤꯗ ꯆꯨꯝꯅ ꯆꯠ ꯆꯠꯄ ꯆꯠꯄ ꯑꯣꯏꯔꯝꯅꯤ ꯍꯥꯏꯕꯅꯤꯗ
ꯈꯪꯗꯦ ꯑꯗꯨꯒ ꯑꯣꯏꯗꯕ
ꯄꯥꯡꯒꯗꯕꯅꯤ
ꯅꯈꯣꯏ ꯀꯔꯤꯔꯥ ꯅꯈꯣꯏ ꯀꯔꯤꯒꯤ ꯃꯤꯔ ꯑꯩ ꯃꯨꯠꯅ ꯌꯦꯡꯅꯤꯡꯉꯥꯏ ꯅꯈꯣꯏ ꯗꯔꯀꯥꯔ ꯂꯩꯇꯦ
ꯑꯦ ꯑꯦ ꯑꯦ ꯑꯗꯨꯗꯤ ꯀꯔꯤꯒꯤ ꯑꯩꯉꯣꯟꯗ
ꯂꯝꯕꯤꯗ ꯊꯦꯡꯅꯩ ꯍꯥꯏꯔꯒ ꯀꯔꯤꯁꯨ ꯑꯍꯣ ꯁꯤ ꯅꯨꯄꯤꯁꯨ ꯉꯥꯎꯕ ꯃꯥꯜꯂꯦ ꯍꯧꯖꯤꯛꯇꯤ ꯅꯣꯡꯗꯥꯡꯗ ꯉꯥꯎꯎꯨꯅꯨ
ꯅꯨꯡꯗꯥꯡꯗ ꯌꯦ ꯉꯎꯒꯗꯕꯅꯦ
ꯑꯣꯏꯗꯕꯁꯤꯗ ꯅꯪꯒꯤ ꯃꯔꯣꯟ ꯑꯃ ꯑꯁꯤꯅ ꯑꯃ ꯇꯣꯉꯥꯟꯜꯂꯦ ꯂꯣꯏꯔꯦꯍꯦ ꯅꯪꯒꯤ
ꯅꯪꯒꯤ ꯅꯪꯒꯤ ꯃꯣꯜ ꯑꯃ ꯍꯥꯏꯌꯨꯅꯦꯍꯦ